ꯄꯤꯞ ꯇꯧꯧꯕꯠꯇꯄꯦ ꯍ
ꯑꯁ ꯑꯩ ꯀꯩꯅꯣꯗꯨ ꯅ ꯈ꯭ꯔꯁꯇꯦꯕꯦꯜ ꯑꯣꯏꯕ ꯃꯐꯝꯗ ꯆꯠꯄ
ꯎꯝ ꯆꯥꯛ ꯆꯥꯔꯕꯣ
ꯆꯥꯔꯦ ꯆꯥꯔꯦ ꯅꯪꯗꯦ
ꯍꯥ
ꯅꯪꯗꯤ ꯆꯥꯔꯕꯣ
ꯆꯥꯔꯦ ꯑꯩꯁꯨ ꯍꯧꯖꯤꯛꯃꯛꯇ ꯆꯥꯕ ꯉꯥꯏꯔꯤꯦ ꯅꯣꯏ ꯀꯔꯤꯖꯪ ꯆꯥꯐꯝꯣꯡꯁꯤꯗꯤ
ꯑꯜꯂꯨ ꯀ ꯀꯣꯕꯤꯤ ꯆꯥ ꯗꯜ ꯀ ꯅꯪꯗ ꯍ ꯀꯅ ꯁ ꯆꯕ꯭ꯔꯣ ꯍꯣꯏ ꯀ꯭ꯔꯔꯤꯦꯟꯁꯥꯡꯖꯕ꯭ꯔꯣ ꯅꯪꯗꯦ
ꯎꯝ ꯑꯩꯅ ꯉꯔꯥꯡꯒꯤ ꯏꯟꯖꯥꯡ ꯈꯔ ꯂꯦꯝꯃꯝꯕꯗꯣ ꯗꯥꯜꯒ ꯁꯟꯁꯥ ꯀꯪꯕ ꯑꯩꯈꯣꯏ ꯃꯔꯨꯝ ꯄꯤꯔꯛꯄꯒ ꯁꯤꯡꯖꯨ ꯁꯦꯝꯈ꯭ꯔꯦ ꯅꯥꯀꯨꯞꯄꯤꯒꯤ ꯁꯤꯡꯖꯨ ꯈꯔ ꯃꯣꯏꯅꯁꯨ ꯄꯤꯔꯛꯄꯗꯨꯁꯨ ꯃꯤꯅ ꯄꯤꯔꯛꯄ ꯈꯛꯇ ꯆꯥ ꯂꯩꯔꯦꯕ
ꯎꯝ ꯉꯔꯥꯡꯒꯤ ꯏꯟꯁꯥꯡꯗꯨ ꯈꯥꯛꯂꯤꯕ꯭ꯔꯣꯅꯦ ꯅꯨꯡꯉꯥꯏꯔꯣꯏꯗꯧꯔꯤꯗ
ꯑꯦ ꯐ꯭ꯔꯤꯖ ꯐ꯭ꯔꯤꯖ ꯂꯩꯕꯅꯤꯅ ꯑꯗꯨꯝ ꯌꯥ ꯍꯥꯏꯗ
ꯑꯗꯨꯗꯤ ꯉꯔꯥꯡꯗꯤ ꯌꯥꯝ ꯍꯔꯥꯎꯔꯦ ꯉꯁꯤꯗꯤ ꯀꯌꯥ ꯍꯔꯥꯎꯗ꯭ꯔ ꯃꯥꯜꯂꯦꯅꯦ
ꯀꯩꯅꯣ ꯉꯔꯥꯡ ꯑꯣ ꯉꯔꯥꯡꯒꯤꯗ꯭ꯔꯣ
ꯑ ꯍꯣꯏ
ꯑꯦ ꯉꯁꯤꯗꯤ ꯑꯗꯨꯝ ꯏꯝ ꯆꯝꯅ ꯂꯩꯔꯒꯦꯗ ꯇꯤꯒꯤ ꯍꯔꯥꯎ ꯑꯣꯏꯔꯁꯨ ꯌꯥꯔꯣꯏꯗꯅ
ꯅꯠꯇꯦ ꯑꯅꯤꯒꯨꯝꯕ ꯊꯣꯝꯖꯤꯟꯕꯁꯨ ꯂ ꯈꯪꯗꯦꯗ ꯉꯔꯥꯡꯁꯦ
ꯈꯔꯤꯔꯣ
ꯆꯤꯠ ꯂꯥꯎꯅꯦ ꯍꯥ ꯁꯇꯦꯟꯗꯤꯡꯗ ꯑꯅꯤꯒꯨꯝꯕ ꯊꯣꯝꯖꯤꯟꯕ ꯆꯠꯂꯣ ꯕ꯭ꯔꯦꯛ ꯑꯅꯤꯒꯨꯝꯕ
ꯅꯠꯇꯦꯗ ꯅꯠꯇꯦꯗ ꯅꯪꯅ ꯑꯣꯏꯔꯝꯅꯤꯅꯤꯗ
ꯑꯦ ꯁ꯭ꯂꯣꯋꯔ ꯑꯦꯖꯝꯁꯨ ꯑꯉꯥꯡꯁꯤꯡꯁꯨ ꯆꯠꯈ꯭ꯔꯦ ꯋꯥ ꯑꯥꯔ ꯑꯦꯁ
ꯑꯗꯨꯗ ꯍꯌꯦꯡꯗꯒꯤ ꯑꯗꯨꯝ ꯀꯣꯜ ꯁꯦꯟꯇꯔ ꯑꯣꯜꯂꯅꯤ
ꯑꯦ ꯍꯌꯦꯡ ꯑꯉꯥꯡ ꯍꯣꯁꯇꯦꯜꯈꯣꯏꯗꯤ ꯆꯠꯂꯣꯏ ꯍꯌꯦꯡ ꯆꯠꯀꯅꯤ ꯂꯣꯏꯅ ꯅꯤꯡꯁꯤꯤ ꯆꯜꯂꯦ
ꯑꯣ ꯈꯦ ꯑꯗꯨꯕꯨ ꯑꯗꯨꯝ ꯐ꯭ꯔꯤꯗꯤ ꯑꯣꯏꯔꯅꯤꯅ
ꯑꯦ ꯐ꯭ꯔꯤꯅꯦ ꯅꯥꯅꯤꯡꯂꯅꯥ ꯅꯥꯅꯤꯡꯂ ꯇꯣꯛ ꯊꯥꯗꯣꯛꯈ꯭ꯔꯒꯦ ꯉꯁꯤꯗꯤ
ꯎꯝ ꯑꯗꯨꯗꯤ ꯅꯪ ꯁꯤ ꯃꯤ ꯋꯥꯔꯤ ꯁꯥ ꯁꯥꯈ꯭ꯔꯕꯣꯁꯦ ꯑꯃꯁꯨ
ꯑꯁꯤꯅ ꯑꯍꯥꯟꯅ
ꯑꯠꯆꯥ ꯑꯗꯨ ꯑꯣꯏꯔꯗꯤ ꯑꯩꯗꯤ ꯈꯔꯗꯤ ꯁꯥꯔꯦꯍꯦ ꯃꯤ ꯖꯥꯠ ꯖꯥꯠ ꯊꯦꯡꯅꯑꯕꯣ
ꯑꯆꯥ ꯑꯆꯥ
ꯅꯨꯄꯤ ꯑꯃ ꯊꯦꯡꯅꯔꯒ ꯑꯁ ꯏꯆꯝ ꯆꯝꯅ ꯗꯥꯏꯔꯦꯛ ꯗꯥꯏꯔꯦꯛ ꯗꯥꯏꯔꯦꯛ ꯋꯥ ꯉꯥꯡꯉꯦꯅꯦ
ꯀꯩꯅꯣ ꯊꯣꯝꯗꯦ
ꯑꯗꯨꯅꯦ ꯃꯤꯅ ꯅꯨꯄꯥ ꯀꯣꯏꯕꯈ꯭ꯔꯣ ꯔꯒ ꯀꯣꯏꯗꯦꯌꯦ ꯑꯗꯨ ꯀꯣꯏꯒꯦꯅ ꯈꯜꯂꯤꯌꯦꯅꯤꯅꯦ ꯑꯗꯣ ꯀꯥꯏꯗꯩ ꯈꯟꯕ꯭ꯔꯥ ꯍꯥꯏꯔꯒ ꯍꯧꯖꯤꯛ ꯊꯕꯛ ꯑꯩꯈꯣꯏꯒꯤ ꯑ ꯑꯣꯐꯤꯁꯇ ꯊꯕꯛ ꯈꯔ ꯂꯩꯌꯦ ꯑꯩꯈꯣꯏ ꯑꯩꯈꯣꯏꯒꯤꯗꯣ ꯑꯣꯐꯤꯁꯀꯤ ꯊꯕꯛꯇꯣ
ꯍꯣꯏ ꯍꯣꯏ
ꯃꯗꯨꯗꯒꯤ ꯃꯥ ꯈꯜꯂꯤꯌꯦ ꯑꯗꯨꯗ ꯅꯨꯄꯥꯗꯤ ꯀꯣꯏꯗꯤ ꯀꯣꯏꯈ꯭ꯔꯕꯣ ꯅꯍꯥꯟꯗꯤ ꯍꯥꯏꯔꯒ ꯑꯁ ꯀꯣꯏꯈ꯭ꯔꯦꯅ ꯁꯤꯅꯦ ꯀꯌꯥ ꯀꯣꯏꯈ꯭ꯔꯕꯣ ꯍꯥꯏꯔꯒ ꯑ ꯀꯔꯤꯕ ꯍꯧꯖꯤꯛ ꯃꯩꯇꯩꯂꯣꯟ ꯉꯥꯡꯕ ꯍꯣꯏ ꯃꯩꯇꯩ ꯍꯥꯏꯔꯤꯁꯤꯅ ꯃꯩꯇꯩ ꯈꯔ ꯀꯣꯏꯈ꯭ꯔꯦ ꯇꯥꯡꯈꯨꯜ ꯑꯃ ꯀꯣꯏꯈ꯭ꯔꯦ ꯍꯥꯏ ꯍꯥꯏꯔꯤꯅꯦ ꯑꯗꯨꯒ ꯃꯣꯏ ꯃꯣꯏ ꯖꯥꯠ ꯑꯅꯤ ꯀꯣꯏꯈ꯭ꯔꯦꯌꯦ
ꯑꯁꯣꯝꯗ ꯊꯪꯒꯥꯜꯁꯨ ꯑꯃ ꯂꯩꯌꯦꯅ ꯈꯔ ꯍꯥꯏꯐꯦꯠ ꯇꯝꯂꯝꯗꯧꯅꯅꯦ ꯅꯝꯕꯔ ꯄꯤꯔꯛ ꯎꯔꯥ ꯈꯣꯠꯂꯧꯔꯥ ꯍꯥꯏꯅ
ꯑꯠꯆꯥ ꯑꯗꯣ ꯃꯥꯒꯤꯁꯤꯗꯤ ꯈꯔ ꯖꯥꯠ ꯇꯣꯡꯉꯥꯜꯂꯦ ꯚꯥꯏ ꯖꯥꯠ ꯇꯣꯉꯥꯜꯂꯦꯑꯕꯗꯤ ꯃꯥꯒꯤ ꯃꯑꯣꯡꯗꯨꯀꯣ ꯑꯁ ꯗꯥꯏꯔꯦꯛꯇꯤ ꯗꯥꯏꯔꯦꯛ ꯗꯥꯏꯔꯦꯛꯅꯤꯌꯦ ꯑꯗꯨꯗꯤ ꯑꯩꯅ ꯍꯥꯏꯒꯔꯕ ꯑꯁ ꯅꯪ ꯁꯤꯁꯨ ꯆꯤꯡꯗꯣꯟ ꯈꯔꯗꯤ ꯂꯥꯟꯈ꯭ꯔꯦꯗꯅ ꯍꯥꯏꯔꯒ ꯍꯣꯏꯅꯥ ꯖꯤꯅꯤꯅꯦ
ꯌꯥꯏ ꯌꯥꯏ ꯌꯥꯏ ꯉꯔꯥꯡ ꯉꯔꯥꯡ ꯉꯔꯥꯡ ꯑꯩꯅ ꯑ ꯅꯨꯡꯗꯥꯡꯗ ꯑꯃ ꯁꯥꯕꯗꯣ
ꯑ
ꯃꯥꯅ ꯉꯥꯡꯕ ꯈꯣꯠꯄ ꯂꯣꯏꯅ ꯀꯩꯅꯣ ꯇꯧ ꯑꯗꯨꯝ ꯐꯖꯩ ꯀꯩꯅꯣ ꯇꯧꯔꯒ ꯋꯥꯁꯨ ꯏꯪ ꯇꯞꯅ ꯉꯥꯡꯉꯦ ꯑꯗꯨꯕꯨ ꯂꯨꯔꯤꯁꯤꯅ ꯌꯨꯝ ꯄꯥꯟꯈ꯭ꯔꯦ ꯍꯥꯏꯕꯒꯔ ꯂꯨꯕ ꯑꯃꯅꯦꯅꯦ
ꯑꯗꯨꯗꯤ ꯋꯥꯔꯤ ꯁꯥꯔꯒ ꯀꯣꯛ ꯁꯥꯕ ꯈꯣꯏꯅꯤꯅꯦ
ꯑꯗꯨꯝ ꯍꯣꯏ ꯎꯝ ꯍꯥꯏꯕꯗꯨ ꯇꯥꯔꯦꯅꯦ
ꯑ ꯗꯨ ꯉꯁꯥꯏꯒꯤ ꯉꯁꯥꯏꯗꯣ ꯂꯣꯏꯁꯤꯟꯗ꯭ꯔꯤ ꯋꯥꯠꯂꯤ ꯀꯩꯅꯣꯝꯃ ꯈꯔ ꯍꯥꯏꯗꯕ ꯑꯩꯅ ꯑꯩꯅ ꯃꯥꯕꯨ ꯀꯩꯅꯣꯝꯃ ꯉꯥꯡꯕꯅꯦꯕ ꯑ ꯅꯪ ꯅꯨꯄꯥ ꯀꯣꯏꯅꯤꯡꯉꯦ ꯈꯜꯂꯤꯌꯦ ꯍꯥꯏꯔꯗꯤ ꯅꯪꯖꯦ ꯅꯨꯄꯥ ꯀꯔꯝꯕ ꯅꯨꯄꯥ ꯀꯣꯏꯅꯤꯡꯕ꯭ꯔꯣꯅ ꯑꯩ ꯍꯥꯡꯕꯅꯦꯕ ꯃꯥꯅ ꯑꯩꯉꯣꯟꯗ ꯍꯥꯏꯔꯛꯄꯁꯦ ꯑꯁ ꯑꯩꯗꯤ ꯑ ꯄꯥꯈꯪ ꯁꯥꯔꯤ ꯄꯥꯝꯃꯦ ꯁꯤꯅꯦꯕ ꯃꯥꯅ ꯍꯥꯏꯕꯗꯣ
ꯀꯞ ꯀꯔꯤ ꯑꯕ ꯄꯈꯪꯁꯔꯤ ꯄꯥꯝꯃꯤꯕꯗꯤ ꯀꯔꯤꯔꯣꯔꯒ ꯑꯦ ꯈꯔ ꯍꯅꯨꯕ ꯄꯥꯝꯃꯦ ꯁꯤꯅꯦ ꯃꯥꯅ ꯍꯥꯏꯕꯗꯣ ꯑꯩ ꯉꯥꯎꯈ꯭ꯔꯦꯕ ꯀꯔꯤ ꯀꯔꯤꯅꯣ ꯅꯪ ꯈꯔ ꯑꯍꯟ ꯄꯥꯝꯃꯦꯕ꯭ꯔꯣ ꯀꯔꯤ ꯄꯝ ꯑꯁꯦꯡꯕꯒꯤ ꯍꯅꯨꯕ ꯄꯥꯝꯃꯦꯕ꯭ꯔꯣꯔꯒ ꯑꯁ ꯍꯅꯨꯕ ꯄꯥꯝꯃꯦ ꯍꯥꯏꯕꯗꯤ ꯆꯍꯤ ꯌꯥꯡꯈꯩꯒꯨꯝꯕ ꯌꯥꯎꯗꯕ ꯃꯤ ꯍꯥꯏꯌꯦ ꯑꯣ ꯅꯪꯅ ꯍꯥꯏꯕꯗꯤ ꯑꯗꯨꯝ ꯅꯪꯗꯩ ꯈꯔ ꯍꯥꯟꯕ ꯀꯣ ꯆꯍꯤ ꯃꯔꯤ ꯃꯉꯥ ꯍꯥꯏꯔꯒ ꯑꯁ ꯆꯍꯤ ꯃꯔꯤ ꯃꯔꯤ ꯃꯉꯥ ꯅꯠꯇꯦ ꯆꯍꯤ ꯇꯔꯥ ꯑꯃ ꯍꯟꯕ ꯄꯥꯝꯃꯦ ꯁꯤꯅꯦ ꯃꯥꯅ ꯍꯥꯏꯕꯗꯣ ꯑꯗꯨ ꯀꯔꯤꯒꯤ ꯅꯪꯗꯤ ꯆꯍꯤ ꯑꯗꯨꯒꯤꯅ ꯍꯥꯏꯕꯗ ꯆꯍꯤ ꯇꯔꯥ ꯄꯝ ꯀꯔꯤꯒꯤ ꯄꯥꯝꯕ꯭ꯔꯥ ꯄꯩꯁꯥ ꯑꯃꯒꯤ ꯈꯣꯠꯄ ꯏꯁꯇꯦꯕꯜ ꯑꯣꯏꯕꯤꯒꯤꯔꯥ ꯑꯩꯅ ꯃꯥꯅ ꯍꯥꯏꯕꯁꯦ ꯑꯦ ꯑꯗꯨ ꯆꯍꯤ ꯇꯔꯥ ꯍꯥꯏꯕꯗꯤ ꯑꯩꯈꯣꯏ ꯑꯩꯅ ꯈꯔ ꯏꯪꯅꯤꯡꯉꯥꯏ ꯇꯧꯕ ꯌꯥꯒꯅꯤꯅ ꯁꯤꯅꯤꯅꯦ
ꯑꯣ
ꯃꯤ ꯖꯥꯠ ꯑꯃꯅꯤꯅꯤꯅꯦ ꯑꯩꯅ ꯐꯥꯀꯤ ꯐꯥꯀꯤ ꯇꯧꯔꯒ ꯑꯦ ꯎꯝ ꯑꯍꯟ ꯑꯍꯟ ꯀꯣꯏꯒꯦꯗ ꯅ ꯅꯪ ꯅꯪ ꯑꯍꯟꯁꯤꯡ ꯌꯥꯗꯕꯅꯤꯀꯣ ꯅꯍꯥ ꯑꯩꯈꯣꯏ ꯈꯔ ꯄꯥꯡꯒꯟ ꯂꯩꯕ ꯑꯩꯈꯣꯏ ꯀꯣꯏꯏ ꯀꯣꯛ ꯀꯅꯅ ꯇꯧꯅꯤ ꯑꯍ ꯑꯩꯅ ꯑꯗꯨꯃꯥꯏꯅ ꯍꯥꯏꯔꯒ ꯅꯣꯏ ꯑꯍꯟ ꯀꯣꯏꯗ꯭ꯔꯤꯉꯥꯏꯗ ꯑꯩꯈꯣꯏꯕꯨ ꯈꯔ ꯀꯣꯏꯗꯅ ꯍꯥꯏꯔꯒ ꯑꯁ ꯑꯗꯨꯁꯨ ꯌꯦꯡꯕ ꯌꯥꯏ ꯁꯤꯅꯤ
ꯍꯦꯍꯍꯦ
ꯑ ꯅꯣꯛꯅꯤꯡꯕꯅꯦ ꯌꯥꯕꯅꯦ
ꯑꯩ ꯀꯟꯅ ꯑꯃ ꯀꯩꯅꯣ ꯇꯧꯔꯤꯌꯦ ꯑꯩ ꯑꯩꯅ ꯉꯔꯥꯡ ꯍꯥꯏꯕꯗꯣ ꯑꯁꯣꯝ ꯑꯩꯒꯤ ꯃꯛꯇ ꯂꯩꯌꯦꯅ ꯍꯥꯏꯕꯗꯣ
ꯑꯆꯥ ꯑꯆꯥ ꯑꯆꯥ
ꯌꯥ ꯀꯨꯝꯕ ꯈꯣꯠꯄ ꯇꯧꯕꯗꯤ ꯑꯗꯨꯝ ꯅꯨꯡꯉꯥꯏꯔꯤꯌꯦ
ꯑꯗꯣ ꯑꯩꯉꯣꯟꯗꯁꯨ ꯍꯔꯥꯎꯗꯅ ꯑꯩ ꯁꯨꯝꯗꯤ ꯁꯥꯕꯤ ꯍꯥꯏꯗꯅ
ꯍꯣꯏ ꯍꯣꯏ ꯁꯥꯕꯤꯔꯛꯏꯗ ꯑꯩ ꯊꯥꯔꯛꯦ ꯑꯗꯣ ꯃꯥꯁꯨ ꯀꯌꯥ ꯇꯧꯒꯟꯗꯕ ꯃꯥꯜꯂꯦ ꯀꯩꯅꯣ ꯀꯨꯝꯗꯣ ꯉꯥꯡꯅꯥꯞꯁꯦ ꯏꯕꯥꯅꯤꯅ ꯉꯥꯡꯅꯅꯥꯞꯁꯦ ꯑꯗꯨ ꯉꯔꯥꯡ ꯉꯔꯥꯡ ꯈꯪꯅ ꯉꯔꯥꯡ ꯈꯪꯅꯔꯒ ꯀꯩꯅꯣ ꯇꯝ ꯇꯝꯖꯍꯧꯕ ꯃꯥꯗꯤ ꯉꯔꯥꯡꯒꯤ ꯑꯩꯅ ꯇꯧꯕꯗ ꯑꯃꯅ ꯉꯥꯡꯕꯗ
ꯑ ꯍꯣꯏ ꯈꯪꯉꯦ ꯈꯪꯉꯦ ꯈꯪꯉꯦ ꯍꯣꯏ ꯉꯔꯥꯡ ꯏꯕꯥꯅꯤꯅ ꯉꯥꯡꯕꯗꯨꯁꯨ ꯑꯗꯨꯝ ꯑꯗꯨꯝ ꯌꯥꯝꯃꯦꯗ ꯚꯥꯏ ꯑꯗꯨꯝ ꯃꯤ ꯃꯤ ꯃꯤ ꯃꯤ ꯑꯇꯩ ꯌꯦꯡꯉꯗꯤ ꯑꯗꯨꯝ ꯌꯥꯝꯗꯤ ꯌꯥꯝꯃꯦꯗ
ꯎꯝ ꯉꯔꯥꯡ ꯑ ꯑꯩꯈꯣꯏꯅꯤꯗꯤꯗꯤ ꯑ ꯏꯕꯥꯅꯤꯗꯤ ꯇꯪꯈꯥꯏ ꯁꯦꯔꯤꯃꯣꯅꯤꯗꯤ ꯍꯧꯔꯦ ꯑꯗꯨꯝ ꯇꯣꯉꯥꯟꯅ
ꯃꯇꯝ ꯃꯇꯝ ꯂꯩꯔꯤ ꯃꯇꯝ ꯂꯩꯔꯤ ꯅꯪ ꯅꯝꯕꯔ ꯑꯃꯗꯣ ꯀꯩꯅꯣꯃ ꯇꯧꯑꯣ ꯍꯥꯞꯆꯤꯜꯂꯛꯑꯣ
ꯑꯩ ꯎꯝ ꯑꯩ ꯁꯤꯒꯤꯁꯨ ꯌꯥꯝ ꯋꯥꯠꯂꯤꯌꯦ
ꯋꯥꯠꯂꯕꯁꯨ ꯑꯗꯨꯝ ꯑꯃ ꯁꯦꯝꯃꯒ ꯊꯝꯃꯝꯃꯣ ꯑꯩꯒꯤꯗꯤ ꯑꯅꯤ ꯂꯣꯏꯈ꯭ꯔꯦ ꯑꯍꯨꯝ ꯍꯧꯖꯤꯛ ꯑꯍꯨꯝ ꯍꯧꯔꯤ
ꯎꯝ ꯑꯩ ꯀꯩꯅꯣꯗ ꯌꯥꯝ ꯁꯦꯝꯕ ꯌꯥꯏꯗ ꯑꯩ ꯉꯁꯥꯏ ꯏꯃꯥꯟꯅꯕ ꯑꯃ ꯑꯩꯁꯨ ꯍꯥꯏꯈ꯭ꯔꯕꯅꯦ ꯑꯩꯅ
ꯑꯣ ꯑꯗꯨꯝ ꯑꯃ ꯂꯣꯏꯒꯦ ꯂꯩꯔꯗꯤ ꯑꯃꯗꯨ ꯇꯧꯕ ꯅꯪꯒꯤ ꯀꯨꯟ ꯍꯦꯟꯈ꯭ꯔꯕꯣ
ꯀꯟꯁꯨ ꯌꯧꯗ꯭ꯔꯤ ꯃꯥꯂꯦ
ꯑꯁ ꯑꯗꯨꯗꯤ ꯌꯥꯝꯗꯦꯍꯦ ꯑꯗꯣ ꯍꯣꯏ ꯐꯩ ꯑꯗꯨ ꯗꯤ ꯍꯧꯖꯤꯛ ꯏꯕꯥꯅꯤ ꯋꯥꯔꯤ ꯁꯥꯟꯅꯒꯗꯕꯁꯦ ꯑꯩꯅ ꯍꯥꯏꯔꯛꯀꯦ
ꯑꯝ ꯍꯥꯏꯔꯣ ꯍꯥꯏꯔꯣ
ꯖꯟꯗꯥꯗ ꯏꯕꯥꯅꯤꯁꯦ ꯌꯦꯔꯨꯝ ꯀꯃꯥꯏꯅ ꯉꯥꯎꯕ꯭ꯔꯥ ꯅꯪ ꯍꯥꯏꯔꯛꯑꯣ
ꯀ꯭ꯔꯤꯅꯦꯕ
ꯌꯦꯔꯨꯝꯁꯦ ꯃꯁꯥ ꯃꯁꯥꯒꯤ ꯉꯥꯎꯧꯕꯁꯇꯥꯜ ꯂꯩꯗꯅ ꯑꯩꯗꯤ ꯑꯩꯗꯤ ꯌꯦꯔꯨꯝꯅꯤꯗꯤ ꯏꯆꯥꯕꯅꯦꯕ ꯑꯗꯣ ꯅꯪꯒꯤ ꯈꯪꯅꯤꯡꯕ ꯑꯩꯅ ꯑꯗꯣ ꯑꯩ ꯅꯪꯒꯤ ꯐꯥꯔꯁ ꯍꯥꯟꯅ ꯍꯥꯏꯔꯛꯑꯑꯣꯕ ꯑꯩ ꯃꯊꯪ ꯍꯥꯏꯔꯛꯀꯦꯕ ꯑꯗꯨꯝ ꯅꯪꯒꯤ ꯚꯦꯔꯥꯏꯇꯤꯁꯤꯡꯗꯣ ꯍꯥꯏꯔꯛꯑꯣ ꯄꯨꯂꯞ ꯂꯣꯏꯅꯃꯛ ꯅꯪꯅ ꯁꯨꯃꯥꯏꯅ ꯉꯧꯋꯦ ꯁꯨꯃꯥꯏꯅ ꯊꯣꯡꯉꯒ ꯁꯨꯃꯥꯏꯅ ꯇꯧꯋꯦ ꯂꯣꯏꯅ ꯍꯥꯏꯔꯛꯑꯣ
ꯁꯦ ꯁꯦ ꯑꯩꯅ ꯋꯥꯔꯤꯗꯨ ꯆꯠꯇ꯭ꯔꯤꯉꯩꯗ ꯑꯩꯕꯨ ꯌꯦꯔꯨꯝ ꯊꯣꯡꯕꯒꯤ ꯊꯥꯒꯠ ꯑ ꯋꯥꯔꯤ ꯑꯃ ꯍꯥꯏꯔꯛꯀꯦ ꯑꯩꯅ ꯑꯩ ꯀꯩꯅꯣꯗ ꯍꯣꯁꯇꯦꯜꯗ ꯂꯩꯔꯤꯉꯩꯗ ꯃꯤ ꯑꯃ ꯐꯥꯔꯃꯥꯁꯤꯁ ꯑꯃ ꯀꯣꯏꯔꯛꯄ ꯑꯩꯈꯣꯏ ꯈꯨꯟꯗꯒꯤ
ꯐꯥꯔꯝ ꯑ ꯀꯔꯤꯕ ꯍꯣꯁꯇꯦꯜꯗ ꯂꯩꯕꯗꯤ ꯍꯣꯁꯇꯦꯜ ꯀꯥꯏꯗꯔꯣ
ꯑꯥ ꯏꯝꯐꯥꯜꯗ ꯎꯝ ꯑꯗꯨ ꯂꯩꯔꯤꯉꯩꯗ ꯀꯩꯅꯣꯃ ꯀꯣꯏꯔꯛꯄ ꯑꯗꯨ ꯅꯨꯃꯤꯠꯇꯨ ꯑꯩꯅ ꯂꯨꯄꯥ ꯌꯥꯡꯈꯩꯒꯤ ꯑꯃ ꯂꯥꯛꯄꯅꯤꯅ ꯂꯨꯄꯥ ꯌꯥꯡꯈꯩꯒꯤꯔꯨꯝ ꯂꯅꯦꯕ
ꯑ
ꯑꯩꯅ ꯌꯦꯟꯁꯥꯡꯁꯤ ꯃꯍꯤ ꯍꯥꯞꯂꯒ ꯊꯣꯡꯕ
ꯌꯦꯔꯨꯝ ꯉꯥꯎꯔꯒ ꯊꯣꯡꯉꯗ꯭ꯔꯣ
ꯅꯠꯇꯦ ꯉꯧꯁꯨ ꯉꯧꯗꯦ ꯌꯦꯔꯨꯝꯗ ꯉꯧꯗꯦ ꯑꯗꯨꯝ ꯐꯨꯠꯂꯒ ꯕꯣꯏꯜ ꯇꯧꯔꯒ ꯍꯣꯏ ꯕꯣꯏꯜ ꯇꯧꯔꯒ ꯍꯣꯔꯦꯟ ꯇꯪꯈꯥꯏ ꯇꯪꯈꯥꯏꯈꯛ ꯂ ꯊꯣꯡꯉꯒ ꯑꯂꯨ ꯑꯂꯨꯒ ꯇꯣꯃꯇꯣ ꯍꯥꯞꯆꯤꯜꯂꯒꯀꯣ
ꯎꯝ
ꯃꯊꯪ ꯂꯥꯛꯄꯗ ꯀꯔꯤ ꯇꯧꯔꯣ ꯁꯥꯒꯨꯝꯕ ꯄꯨꯔꯛꯀꯗ꯭ꯔꯥ ꯍꯥꯏꯅ ꯑꯩꯗꯤ ꯋꯥꯈꯜ ꯆꯥꯎꯅ ꯂꯩꯕ ꯌꯦꯔꯨꯝ ꯂꯧꯔ ꯍꯣꯏꯔꯨꯝ ꯂꯩꯔ ꯆꯪꯂꯛꯄ ꯍꯥꯟꯅꯗ ꯅꯪ ꯅꯍꯥꯟ ꯌꯦꯔꯨꯝ ꯊꯣꯡꯗꯨꯣ ꯍꯥꯎꯍꯩꯅ ꯑꯗꯨ ꯄꯨꯔꯥ ꯕꯔ ꯍ ꯅꯕ ꯑꯗꯨꯝ ꯣꯛꯁ ꯅꯕ ꯃꯣꯏꯁꯨꯣ
ꯅꯪꯒꯤ ꯋꯥꯔꯤ ꯂꯣꯏꯁꯤꯟꯗ꯭ꯔꯦ ꯅꯪ ꯍꯣꯁꯇꯦꯜ ꯂꯩꯕꯗꯣ ꯅꯨꯄꯤ ꯆꯪꯕ ꯌꯥꯕ꯭ꯔꯣ
ꯑꯦ ꯌꯥꯗꯦ ꯗꯥꯏꯔꯦꯛ ꯑꯦꯛꯁꯄꯌꯔꯅꯦ ꯑꯗꯨꯗꯤ
ꯑꯗꯨ ꯅꯪ ꯀꯥꯏꯗ ꯊꯣꯡꯃꯤꯟꯅ ꯆꯥꯕ ꯃꯥꯒꯤꯗꯔꯣ ꯍꯜꯂꯣ
ꯅꯨꯄꯥꯅꯦꯕ ꯅꯨꯄꯥꯅꯦꯕ
ꯑꯣ ꯑꯗꯨ ꯅꯪ ꯐꯥꯔꯃꯥꯁꯤꯁ ꯑꯃ ꯀꯣꯏꯌꯦ ꯑꯗꯨ ꯀꯔꯤꯔꯣ
ꯑꯩꯏ ꯀꯣꯏꯌꯦ ꯍꯥꯏꯕ ꯅꯠꯇꯦ ꯑꯩꯈꯣꯏ ꯈꯨꯟꯗ ꯂꯥꯛꯑꯦ ꯍꯥꯏꯕꯅꯤꯗ ꯑꯃ
ꯑꯠ ꯑꯩꯅꯗꯤ ꯕꯤꯠꯇ ꯅꯨꯄꯤꯅꯤꯅ ꯇꯥꯔ ꯂꯩꯔꯒ ꯅꯨꯄꯥ ꯑꯣꯏꯔꯝꯖꯥꯠꯅꯤꯅꯦ
ꯍꯣꯏ ꯅꯨꯄꯥ ꯑꯗꯨ ꯑꯗꯨ ꯅꯨꯄꯥꯗꯨꯁꯨ ꯋꯥꯔꯤ ꯌꯥꯝ ꯍꯩꯕ ꯈꯣꯏꯅꯕ ꯌꯥꯝ ꯗꯖꯣꯁ ꯇꯧꯕ ꯍꯩꯕ ꯈꯣꯏ ꯀꯩꯅꯣ ꯈꯣꯏꯅꯕ ꯑꯩꯈꯣꯏ ꯑꯉꯥꯡ ꯑꯣꯏꯔꯤꯉꯩꯗ ꯑꯩꯈꯣꯏ ꯕꯦꯠꯁ ꯈꯣꯏꯗꯨ ꯄꯨꯂꯞ ꯄꯨꯂꯞ ꯀꯧꯔꯒ ꯋꯥꯔꯤ ꯂꯤꯕꯤꯕ ꯈꯣꯠꯄ ꯋꯥꯔꯤ ꯄꯨꯡ ꯁꯦꯝ ꯁꯦꯝꯒ ꯂꯩ ꯕꯤꯕ ꯈꯣꯠꯄ ꯇꯧꯕ ꯑꯩꯈꯣꯏꯅꯦꯕ ꯑ ꯌꯥꯝ ꯁꯩꯔꯈꯣꯏꯅꯦ ꯃꯥꯟꯗꯕꯤ ꯃꯥꯟꯗꯕꯤ ꯖꯠꯗ ꯇꯧꯔꯛꯄ ꯑꯗꯨ ꯈꯜꯂꯣꯅꯦꯔꯨꯝ ꯅꯍꯥꯟ ꯅꯪꯒꯤ ꯊꯣꯡꯗꯣ ꯍꯥꯎꯋꯦ ꯍꯥꯏꯅ ꯑꯃꯨꯛꯀ ꯌꯦꯔꯨꯝꯣꯏ ꯂꯩꯔꯛꯄꯣ ꯍꯥꯟꯅꯗ ꯑꯗꯨꯁꯨ ꯂꯨꯄꯥ ꯌꯥꯡꯈꯩꯒꯤ ꯀꯕꯥꯅꯤ ꯑꯗꯨꯝ ꯀꯣꯅꯥꯅꯤꯗ ꯀꯣ ꯍ ꯎꯝ
ꯑꯩꯁꯨ ꯑꯩꯁꯨ ꯌꯦꯔꯨꯝ ꯂꯩꯔꯒ ꯂꯥꯛꯄ ꯇꯥꯔꯦ
ꯎꯝ ꯑꯗꯨ ꯅꯍꯥꯟ ꯍꯥꯏꯐꯦꯠ ꯏꯃꯥꯅ ꯑꯃꯔꯛ ꯊꯣꯡꯕꯀꯣ ꯑꯗꯨꯗ ꯑꯗꯨ ꯍꯦꯡꯍꯧꯔꯣ ꯊꯣꯡꯗ ꯍꯥꯎꯑꯣꯏꯅꯦ ꯑꯗꯨꯃꯥꯏꯅ ꯆꯥꯕꯗꯣ ꯑꯩꯝ ꯎꯝ
ꯌꯦꯔꯨꯝꯗꯤ ꯑꯗꯨꯝ ꯍꯥꯎꯋꯏꯗ ꯍꯥꯏꯕꯗꯤ ꯊꯣꯡꯉꯁꯨ ꯏꯁꯇꯥꯏꯜ ꯑꯃꯈꯛꯇ ꯆꯥꯕ ꯌꯥꯕꯁꯨ ꯅꯠꯇꯦ ꯑꯗꯨꯝ ꯑꯩꯅ ꯑꯩꯈꯣꯏꯅ ꯁꯦꯝꯅꯤꯡꯕ ꯏꯁꯇꯥꯏꯜꯗ ꯁꯦꯝꯕ ꯆꯥꯕꯅꯤꯅ ꯑꯗꯨꯅ ꯅꯪꯒꯤ ꯕꯦꯁ ꯑꯣꯏꯔꯦ
ꯑ ꯂꯣꯏꯔꯨꯗ ꯀꯗꯥꯥꯏ ꯕꯁ ꯑꯣꯏ
ꯑꯗꯨꯗꯤ ꯍꯥꯏꯔꯛꯑꯣꯗꯅ ꯁꯦꯀꯦꯟ ꯕꯦꯁ
ꯁꯦꯀꯦꯟ ꯋꯥꯔꯤꯁꯤ ꯂꯣꯏꯁꯨ ꯂꯣꯏꯔꯣꯏꯗꯏ ꯑꯩꯅ ꯌꯦꯔꯨꯝ ꯃꯇ ꯃꯇꯥꯡ ꯂꯣꯏꯅ ꯍꯥꯏꯔꯁꯤ
ꯅꯪꯒꯤ ꯅꯪꯒꯤ ꯌꯦꯔꯨꯝꯁꯤꯗꯤ ꯊꯥꯎꯅꯒꯥꯎ ꯏꯁꯤꯡ ꯑꯉꯥꯎꯕꯁꯨ ꯂꯩꯗꯧ ꯃꯥꯜꯂꯦ
ꯑꯦꯁ ꯃꯊꯪꯗ ꯑꯩꯅ ꯉꯥꯎꯖꯅꯤꯡ ꯁꯤ ꯑꯩꯅ ꯆꯥꯅꯤꯡꯁꯤ ꯇꯣꯃꯩꯇꯣꯒ ꯇꯣꯃꯩꯇꯣ ꯑꯗꯨꯝ ꯆ ꯆ ꯆ ꯆ ꯁꯣꯏꯔꯦꯅ
ꯑꯠꯁ ꯑꯗꯨꯗꯤ ꯀꯔꯤ ꯑꯣꯟꯈ꯭ꯔꯦ
ꯍꯣꯏ ꯑꯗꯨ ꯁꯣꯏꯔꯒ ꯑꯦ ꯑꯗꯨ ꯀꯪꯅ ꯉꯧꯕꯝꯅꯦ ꯄꯨꯂꯞꯇ ꯄꯨꯂꯞ ꯇꯀ ꯅꯉꯧꯕ ꯑꯗꯨ ꯃꯍꯤꯒꯨꯝꯕ ꯀꯔꯤꯁꯨ ꯍꯥꯞꯆꯤꯟꯗꯦ ꯍꯥꯏꯕꯗꯤ ꯇꯧꯃꯩ ꯁꯣꯏꯔꯦ ꯍꯣꯏ
ꯇꯨꯃꯤꯠꯇꯨꯕꯒꯤ ꯁꯣꯠꯁꯨꯨꯅ ꯊꯣꯛꯄꯗꯣ ꯅꯠꯇ꯭ꯔꯣ ꯑ ꯍꯥꯏꯅꯦ ꯍꯥꯏꯅꯦ
ꯆꯤꯂꯤ ꯄꯥꯎꯗꯔꯅꯦ ꯀ꯭ꯔꯤꯅꯦ ꯊꯥꯛ ꯇꯤꯜꯂꯒꯀꯣ ꯑꯩꯗꯤ ꯃꯁꯂꯥꯗ ꯀꯌꯥ ꯍꯥꯞꯀꯟꯗꯦ ꯆꯥꯛ ꯌꯦꯟꯁꯥꯡ ꯊꯣꯡꯗ
ꯃꯁꯂꯥ ꯑꯗꯣ ꯌꯦꯔꯨꯝ ꯑꯃ ꯉꯎꯕꯗ ꯃꯍꯤꯒꯨꯝꯕ ꯇꯣꯃꯦꯇꯣ ꯍꯥꯞꯄꯗꯤ ꯃꯁꯂꯥ ꯈꯔ ꯈꯔ ꯍꯥꯞꯄꯅ ꯍꯥꯎꯕꯅꯦ ꯑꯗꯨꯝ꯫
ꯍꯣꯏ ꯑꯩ ꯍꯧꯖꯤꯛ ꯀꯩꯅꯣꯅꯁꯨ ꯍꯥꯏꯕꯅꯦ ꯑꯩꯈꯣꯏ ꯂꯩꯃꯤꯟꯅꯕ ꯂꯩꯗꯣ ꯑ꯬꯬꯬ ꯀꯩꯅꯣꯗ ꯃꯥꯥꯟꯁꯨ ꯍꯥꯏꯕꯅꯦ ꯑꯩꯅ ꯆꯪ ꯌꯦꯟꯁꯥꯡ ꯊꯣꯡꯗꯣ ꯍꯥꯎꯋꯦ ꯍꯥꯎꯋꯦꯅ ꯑꯩ ꯃꯁꯥ ꯑꯣꯝꯗꯣ ꯀꯌꯥ ꯄꯥꯝꯗꯕꯀꯣ ꯑꯗꯨꯒꯤ ꯊꯥꯛꯤ ꯊꯥꯏ ꯈ꯭ꯔꯥꯛ ꯈꯔꯗ ꯊꯥꯛꯄꯒꯣ
ꯎꯝ
ꯎꯝ
ꯑꯩꯒ ꯂꯩꯃꯤꯟꯅꯔꯗꯤ ꯃꯁꯥꯂꯥꯗꯤ ꯈꯔꯗꯤ ꯆꯥꯕ ꯇꯥꯔꯦ ꯑꯗꯨꯕꯨ
ꯎꯝ
ꯑꯩꯅ ꯊꯣꯡꯕꯁꯨ ꯑꯗꯨꯝ ꯄꯥꯡꯉꯜ ꯑꯩꯈꯣꯏꯒꯤ ꯏꯟꯖꯥꯡ ꯂꯩꯗꯅ ꯑꯍꯥꯎꯕꯗꯣ
ꯍꯣꯏ ꯍꯣꯏ
ꯑꯗꯨꯃꯥꯏꯅꯁꯨ ꯃꯔꯛ ꯃꯔꯛꯇꯥ ꯆꯥꯅꯤꯡꯕꯅ ꯑꯗꯨꯝ ꯃꯔꯛ ꯃꯔꯛ ꯊꯣꯡꯉꯣ ꯆꯥꯕꯅꯤ ꯑꯗꯨꯃꯥꯏꯅ
ꯑꯆꯥ ꯑꯆꯥ ꯍꯣꯏ ꯑꯗꯨ ꯑꯩꯒ ꯂꯩꯃꯤꯅꯕ ꯂꯩꯈꯣꯏꯗꯣ
ꯑꯥ
ꯃꯣꯏꯗꯤ ꯍꯩꯏꯌꯦ ꯃꯃꯥꯗꯨ ꯀꯩꯅꯣ ꯊꯕꯛ ꯇꯧꯕꯅꯤꯅ ꯀꯣ
ꯍꯣꯏ ꯍꯣꯏ ꯍꯣꯏ
ꯑꯁ ꯐꯖꯅ ꯅꯣꯡꯃ ꯑꯩ ꯀ꯭ꯂꯥꯁ ꯆꯂ ꯍꯜꯂꯛꯄꯗ ꯑꯣꯛꯀꯤ ꯃꯈꯣꯡꯗꯣ ꯊꯣꯡꯂꯝꯕ
ꯑꯗꯨ ꯅꯍꯥꯟ ꯑꯩꯈꯣꯏ ꯂꯥꯛꯄꯁꯨ ꯃꯥ ꯊꯣꯡ